ꯎꯝ ꯆ ꯆꯥꯕꯣ
ꯑ ꯆꯥꯔꯦ ꯏꯆꯦ
ꯎꯝ ꯀꯩ ꯏꯟꯁꯥꯡ ꯆꯥꯔꯕ
ꯁꯦ ꯉꯁꯤꯗꯤ ꯄꯥꯅ ꯃꯍꯩ ꯏꯔꯣꯜꯅꯦ ꯑꯗꯨꯒ ꯉꯥ ꯑꯃ ꯅ
ꯑꯣ ꯀꯥꯏꯗ ꯍꯖꯤꯄꯨ ꯀꯥꯟ ꯊ ꯑꯣꯏꯣꯏ ꯃꯨꯡ ꯍꯧꯖꯤꯛꯄꯣ ꯄꯥꯟꯝ
ꯇꯕꯤꯕ ꯔꯩꯁꯦꯌꯥ
ꯇꯔꯦ ꯇꯥꯔꯦ ꯍꯧꯖꯤꯛꯄꯥꯎ ꯄꯥꯡꯊꯣꯛꯑꯕ꯭ꯔꯣ
ꯁꯤꯗꯗꯤ ꯃꯐꯝꯁꯤꯗꯗꯤ ꯏꯁꯄꯥꯟ ꯈꯔ ꯑꯗꯨꯝ ꯐꯪꯉꯦ ꯏꯁꯦ
ꯎꯝ ꯉꯥꯗꯤ ꯀꯔꯤ ꯉꯥ
ꯑ ꯍꯒ ꯆꯕꯅꯤ
ꯑꯣ ꯈꯪꯗꯦꯗ ꯅꯣꯡ ꯐꯥꯗꯣꯛꯁꯨ ꯆꯥꯒꯗꯕꯅꯤ
ꯃꯥꯅꯤ ꯃꯥꯅꯤꯆ ꯏꯁꯁꯤ ꯍꯣꯏꯀꯛꯇꯅꯦꯅ ꯆꯥꯕꯤ ꯍꯥꯏꯒꯦ
ꯉꯁꯤꯗꯤ ꯀꯥꯡꯁꯣꯏ ꯊꯣꯡꯉꯦ ꯃꯣꯔꯣꯛ ꯑꯃ ꯃꯦꯠꯂ ꯆꯥꯔꯦ
ꯎꯝ ꯍꯌꯦꯡꯗꯨ ꯀ ꯁꯛꯀꯗꯧꯣꯔꯤꯁꯦꯕꯣ ꯍꯌꯦꯡ ꯕꯕꯥ ꯆꯠꯀꯗ꯭ꯔꯣ
ꯍꯌꯦꯡꯗꯤ ꯀ꯭ꯂꯥꯁ ꯀꯩꯅꯣ ꯇꯧꯔꯣꯏꯌꯦ ꯆꯠꯂꯣꯏꯌꯦ
ꯀ꯭ꯂꯥꯁ ꯑꯣꯏꯔꯔꯕ ꯁꯤ ꯍꯥꯏꯒ
ꯀꯨꯏꯔꯦꯗ ꯂꯣꯏꯕ ꯇꯇ ꯀꯩꯝꯇ ꯂꯥꯏꯕ꯭ꯔꯦꯔꯤꯗ ꯈꯔ ꯆꯠꯄ ꯋꯥꯅꯤ ꯑꯩꯗꯤ ꯑꯁ ꯇꯨꯝꯃꯨꯔꯦꯗꯗ ꯑꯩ ꯏꯕꯨꯡꯉꯣꯅ ꯄꯨꯡ ꯀꯌꯥ ꯅꯍꯥꯟꯈꯩ ꯄꯨꯡ ꯀꯌꯥ ꯇꯨꯡꯒꯦ
ꯑꯍꯨꯝꯗ ꯇ ꯑꯅꯤ ꯑꯍꯨꯝ ꯄꯥꯏ ꯇ
ꯑꯁ ꯅꯪ ꯑꯁ ꯅꯣꯏꯒꯣ ꯃ ꯍꯥ ꯏꯗ ꯍꯥꯏꯕ
ꯍꯣꯏ ꯄꯥꯁ ꯑꯩꯈꯣꯏ ꯊꯦꯡ ꯍꯒꯠꯂꯤꯁꯤꯅꯤ ꯑꯗꯨꯅꯦꯕ
ꯎꯝ
ꯏꯇꯅꯥ ꯃꯁꯥꯗꯥꯥ ꯍ
ꯑꯣ ꯑꯁ ꯉꯔꯥꯡ ꯑꯗꯨꯒꯤꯅ ꯉꯔꯥꯡ ꯉꯁꯤ ꯄꯨꯡ ꯀꯌꯥ ꯍꯧꯒꯠꯄ
ꯃꯨꯡꯇ꯭ꯔ ꯃꯊꯣꯏꯇꯥ
ꯎꯝ ꯑꯁꯤ ꯆꯠꯇ꯭ꯔꯥ
ꯆꯠꯇꯦ ꯉꯁꯤ ꯍꯌꯦꯡ ꯑꯣꯏꯅ ꯄꯨꯂꯞ ꯂꯣꯏꯁꯤꯜꯂꯒ ꯆꯠꯂꯒ ꯇꯣ
ꯑꯣ ꯍꯧꯖꯤꯛ ꯀꯌꯥꯝ ꯋꯥꯠꯂꯤꯒꯦ
ꯍꯧꯖꯤꯛ ꯅꯞꯄ ꯂꯣꯏꯔꯦ ꯑꯩ ꯏꯟꯗꯤꯦꯛꯁ ꯏꯗ꯭ꯔꯤꯕ ꯁꯕꯖꯦꯛ ꯑꯃ ꯋꯥꯠꯜꯂꯤ ꯄꯤ ꯑꯦꯁꯇꯒ ꯏꯗ꯭ꯔꯤꯕ ꯁꯕꯖꯦꯛ ꯑꯃꯒ ꯑꯗꯨꯒꯕ ꯅꯥꯏ ꯑꯗꯨꯒ ꯄꯨꯂꯞ ꯂꯣꯏ ꯒ꯭ꯔꯥꯕ ꯑꯃ ꯀ ꯒ꯭ꯔꯥꯞꯇꯤ ꯏꯃꯥꯟꯅꯕ ꯀꯁꯥꯒꯁꯥꯗꯅ ꯌꯦꯦ ꯄꯤꯈꯤꯌꯦ ꯂꯃꯦ ꯆꯕ
ꯑꯣ ꯋꯥꯔꯝꯃꯅꯤ ꯅꯨꯡꯉꯥꯏꯇ꯭ꯔꯦ ꯊ ꯈꯔ ꯋꯥ ꯇꯥꯡꯕꯅꯦ
ꯈꯨꯨꯠ ꯄꯩꯁ ꯆꯠꯂ
ꯏꯕꯒ
ꯑꯣꯠꯇꯦ
ꯀꯂ ꯄꯥꯏꯕꯔꯕꯔꯕ
ꯐꯤꯁꯨꯨꯕꯩꯦ ꯀꯂꯣ ꯕꯥꯔ ꯈꯨꯠꯇꯣ ꯈꯔꯦ
ꯀꯩ ꯐꯤ ꯁꯨꯕꯤꯔꯤꯕ
ꯀꯣꯂꯦꯖꯀꯤ ꯐꯤꯔꯣꯗ ꯀꯩ ꯂꯩ
ꯑꯣ ꯄꯁ ꯀꯌꯥ ꯂꯣ ꯀ ꯃꯣꯏ ꯀꯩꯗꯥ ꯔꯣꯣꯟ ꯈꯔꯤ ꯈꯨꯝꯄ ꯍꯥꯏ ꯇꯔꯦꯅꯦ
ꯐꯤ ꯑꯗꯨ ꯇꯗ ꯐ ꯇꯔ
ꯑꯣ ꯐꯤ ꯑꯗꯨ ꯑꯗꯨꯝ ꯐꯤ ꯃꯆꯥ ꯑꯣꯏꯒꯦꯔꯥ ꯆꯪꯀ ꯑꯣꯏꯒꯦꯔꯥ ꯑꯗꯨꯗ
ꯑ ꯐꯤꯝ ꯑꯆꯧꯕ ꯑꯣꯏꯔꯒꯅ ꯍꯣꯏ ꯑꯁꯣ ꯅꯥꯀꯟꯗꯗꯤ ꯀꯦꯕꯤꯗ ꯆꯠꯂꯦ ꯑꯁꯦꯡꯕ ꯂꯣꯟꯗ꯭ꯔꯤꯗꯗ ꯂꯥꯛꯑ ꯁꯀꯔꯤ ꯈꯨꯗꯤꯡꯃꯛꯇ ꯐꯩꯖ ꯀꯨꯝꯕꯔ ꯄꯥꯎ ꯀꯨꯟꯊ꯭ꯔꯥꯃꯨꯛ ꯍꯥꯏꯕꯒꯅꯍꯥꯟ
ꯑꯁ ꯇꯥꯔꯝꯃꯅꯤꯗꯣ ꯀꯩꯅꯣ ꯀꯩ ꯇꯛꯏꯅꯣ ꯍꯥꯏꯕ
ꯑꯣꯏꯣꯏ
ꯅꯔꯃꯜ ꯀꯔꯤ ꯇꯥꯛꯏꯅꯣꯁꯝ ꯍꯥꯛꯆꯛ ꯒꯦ ꯍꯥꯏꯕ ꯅꯨꯡꯉꯥꯏꯇꯦ ꯑꯁꯇ ꯄꯝꯃꯅꯤ ꯏꯁꯤꯡ ꯐꯥꯏꯕ ꯌꯥꯔꯃꯣ ꯗꯇꯥꯗꯤ ꯂꯩꯕ꯭ꯔꯥ
ꯦꯗꯥꯔꯤ ꯂ ꯀꯦꯗ ꯀꯁꯤꯅꯤ ꯁꯤ ꯀꯣꯂꯣꯝ ꯄꯥꯏꯕ
ꯑꯁ ꯅꯨꯡꯉꯥꯏꯇꯌꯦ ꯕꯦꯇꯥꯂꯤꯟ ꯂꯩꯇꯥꯔꯗꯤ ꯌꯥꯝ ꯊꯨ ꯀꯪꯖꯕꯅꯦ ꯐꯤ ꯁꯨꯕꯒꯤꯗꯣ
ꯁꯤꯒꯤ ꯑꯣꯏꯅꯤ ꯇꯨꯒ
ꯃꯥ ꯇꯨꯡꯤꯕ ꯀꯨꯏꯔꯕꯅꯦ ꯑꯩꯗꯤ ꯉꯁꯥꯏ ꯏꯆꯦꯒ ꯋꯥꯔꯤ ꯁꯥꯟꯅꯔꯝꯕꯅꯦ ꯑꯩꯒꯤ ꯂꯣꯏꯗꯣꯔꯦ ꯅꯪ ꯁꯥꯟꯅꯔꯅꯤ ꯑꯃꯇꯪꯒ ꯁꯥꯟꯅꯔꯅꯤ ꯏꯆꯦ ꯁꯣ ꯃꯣ ꯂꯥꯡ ꯑꯗꯨ ꯑꯗꯨꯝ ꯂꯣꯏꯔꯦ ꯇꯪꯉꯗꯤꯦ ꯑ ꯀꯨꯟꯊ꯭ꯔꯥ ꯅꯪꯒꯤꯗꯤ ꯅꯪꯗꯣ ꯑꯁꯋꯥꯠ ꯂꯪꯉꯤꯅꯤꯅꯦꯅ
ꯑꯩ ꯏꯆꯦ ꯑꯏꯗ ꯃꯉꯥ ꯋꯥꯂꯦ
ꯎꯝ ꯑꯗꯨꯗꯨ ꯅꯪ ꯁꯪꯖꯔꯗꯤ ꯏꯆꯦ ꯅꯅ ꯁꯪꯉ ꯍꯥꯏꯕ ꯅꯨꯡꯉꯥꯏꯇꯦ ꯏꯕꯣꯟꯅ ꯈꯨꯠꯇꯣ
ꯍꯔ ꯈꯨꯗ
ꯐꯕꯨꯗꯤ ꯐꯔꯛꯀꯅꯤ ꯑꯗꯨ ꯌꯥꯝ ꯀꯔꯤ ꯐꯤ ꯁꯨꯏꯅꯣꯕ
ꯃꯌꯥꯝ ꯈꯔ ꯈꯉꯧꯕ ꯈꯣꯠꯄ ꯑꯉꯧꯕ ꯐꯨꯔꯤꯠꯅꯦ ꯑꯗꯒꯤ ꯀꯣꯂꯦꯖꯀꯤꯅꯦ
ꯑꯣ ꯑꯅꯦ ꯍꯥꯏꯗꯤ ꯌꯥꯝ ꯀꯩꯅꯣ ꯇꯧꯋꯦ ꯑꯗꯨ ꯅꯪ ꯃꯦꯅꯦꯠꯀꯨꯝꯕꯗꯣ ꯅꯞꯁꯜꯂꯨꯅꯨꯀꯣ ꯍꯌꯦꯡ ꯀꯩꯅꯣ ꯇꯧꯔꯒ ꯅꯞꯁꯜꯂꯣ ꯂꯣꯏꯔꯒ ꯑꯗꯨꯃꯥꯏꯅ ꯇꯧ ꯅꯪ ꯉꯁꯤ ꯆꯠꯇ꯭ꯔꯦ ꯑꯗꯨꯗꯤ ꯉꯁꯤꯁꯨ ꯉ ꯅꯣꯡ ꯇꯥꯕ꯭ꯔꯣ ꯀꯃꯥꯏꯅ ꯇꯧꯋꯦ
ꯅꯣꯡ ꯇꯥꯗꯦ
ꯎꯝ ꯉꯔꯥꯡ ꯑꯍꯤꯡ ꯅꯣꯡ ꯇꯥꯕ꯭ꯔꯥ ꯅꯣꯏꯗꯤ
ꯉꯔꯥꯡ ꯑꯍꯤꯡ ꯉꯥꯍꯥꯛ ꯋꯥꯔꯤ ꯁꯥꯅꯕꯗꯨ ꯇꯥꯔꯦ ꯑꯗꯨꯒ ꯑꯗꯨꯝ ꯇꯥꯗ꯭ꯔ ꯄꯨꯝ ꯑꯍꯨꯝ ꯑꯗꯥꯏꯗꯩꯗꯤ ꯇꯥꯗ꯭ꯔꯦ
ꯑꯣ
ꯅꯣꯏꯗꯤ ꯅꯣꯡꯒ ꯇꯥꯗ꯭ꯔꯣ
ꯑꯈꯣꯏ ꯅꯣꯡ ꯇꯥꯗꯦ ꯉꯁꯤꯗꯤ ꯉꯔꯥꯡ ꯉꯁꯤꯗꯤ ꯍꯥꯡꯈ꯭ꯔꯦ ꯑꯗꯨꯒ ꯇꯍꯥꯡꯉꯩꯗꯤ ꯈ ꯈ ꯇꯥꯔꯝꯕꯅꯤꯗꯣ ꯍꯥꯡꯈ꯭ꯔꯦ ꯉꯁꯥꯏ ꯑꯌꯨꯛꯁꯨ ꯈ ꯈ ꯇꯥꯔꯝꯕ ꯃꯥꯜꯂꯦ ꯗꯨꯝ ꯍꯥꯡꯒ꯭ꯔꯦ ꯌꯥꯝꯀꯜ
ꯎꯄꯣꯛꯄꯤꯗ ꯂꯩ ꯍꯥꯏ ꯕꯕꯥ
ꯑ ꯃꯣꯏ ꯁꯥꯃꯔ ꯚꯦꯀꯦꯁꯟ ꯊꯥꯔꯦ ꯍꯥꯏꯌꯦ ꯑꯗꯨꯗꯨꯒꯤ ꯂꯩ ꯍꯥꯏꯕꯅꯦ ꯈꯣꯏꯃꯥꯅ ꯐꯥꯝꯗꯣ ꯁꯤꯠꯀꯅꯤ ꯍꯥꯏꯕꯅꯦ ꯑꯗꯨꯗꯨꯏ ꯑꯩ ꯆꯠꯀꯦ ꯇꯧꯔꯤꯅꯦ ꯅꯣꯡꯃ
ꯎꯝ
ꯐꯥꯝ ꯁꯤꯠꯄ ꯅꯨꯃꯤꯠ ꯑꯃ ꯆꯠꯀꯦ ꯇꯧꯕꯅꯦ ꯑꯗꯨꯒ ꯅꯣꯡꯉꯥꯜꯂꯒ ꯂꯥꯛꯀꯦ ꯇꯧꯕꯅꯦ ꯑꯝꯇꯪꯗꯤ ꯆꯠꯂꯨꯒꯦ ꯑꯦꯛꯖꯥꯝ ꯇꯧꯗ꯭ꯔꯤꯉꯩꯁꯤꯗ ꯇꯦꯁ ꯇꯧꯕ ꯑꯣꯏꯅ ꯅꯪꯗꯤ ꯑꯥ ꯅꯪꯗꯤ ꯊꯣꯛꯂꯛꯑꯔꯣꯏꯀꯣ ꯅꯪ ꯀꯩꯅꯣ ꯊꯣꯛꯂꯛꯑꯅꯤꯀꯣ ꯑ ꯃꯊꯪ ꯆꯍꯤꯗ ꯑꯣ ꯅꯨꯡꯉꯥꯏꯇꯦꯅꯦ ꯌꯦꯡꯉꯣ ꯍꯦꯛ ꯃꯊꯪ ꯆꯍꯤꯗ ꯌꯧꯗ꯭ꯔꯤꯀꯥꯟꯗ ꯊꯣꯛꯂꯛꯄ ꯌꯥꯔꯒꯅ ꯍꯦꯛ ꯊꯣꯛꯂꯛꯑꯣ
ꯊꯣꯛꯂꯛ ꯑꯔꯣꯏꯗ ꯀꯩꯀꯥꯟꯗꯣꯏꯅꯣ ꯊꯣꯛꯂꯛꯑꯒ
ꯍꯣꯏ ꯌꯦꯡꯉꯣ ꯌꯦꯡꯉꯣ ꯅꯪ ꯏꯟꯗꯁꯇ꯭ꯔꯤꯗꯨꯗꯤ ꯀꯃꯥꯏ ꯇꯧꯔꯒꯦ
ꯍꯌꯦꯡ ꯆꯠꯀꯦ ꯇꯧꯅꯤ
ꯃꯣꯏ ꯃꯣꯏ ꯌꯦꯡꯅꯔꯕꯥ ꯅꯠꯇ꯭ꯔꯒꯅ ꯍꯥꯏꯅꯗ꯭ꯔꯤꯕ
ꯑꯣꯖꯥꯗ ꯍꯌꯦꯡ ꯍꯥꯏꯒꯦ ꯇꯧꯅꯤ
ꯑꯣ ꯌꯦꯡꯉꯣ ꯌꯦꯡꯉꯣ ꯀꯩꯅꯣ ꯇꯧꯍꯧ ꯆꯠ ꯈꯣꯠꯇꯧꯔꯀꯥꯟꯗ ꯌꯦꯡꯍꯧꯔꯣ ꯅꯠꯇ꯭ꯔꯗꯤ ꯅꯨꯡꯉꯥꯏꯔꯣꯏ ꯈꯨꯗꯛꯇ ꯍꯣꯕꯦ ꯍꯣꯕꯦ ꯇꯧꯕꯗꯨꯗꯤ
ꯎꯝ ꯍꯌꯦꯡ ꯑꯣꯖꯥꯗꯗꯤ ꯑꯈꯣꯏ ꯑꯣꯖꯥꯗꯨꯅ ꯀꯔꯤ ꯍꯥꯏꯔꯛꯑꯒꯦ ꯍꯪꯒꯦ ꯇꯧꯅꯤ ꯑꯗꯨꯁꯨ ꯑꯗꯨ ꯑꯗꯨꯁꯨ ꯌꯥꯗ꯭ꯔꯗꯤ ꯑꯇꯣꯞꯄ
ꯇꯜꯂꯦ ꯅꯣꯏ ꯅꯨꯡꯉꯥꯏꯔꯝꯃꯔꯣꯏ ꯐꯖꯥ ꯐꯖꯅ ꯌꯦꯡꯉꯣ ꯅꯣꯏ ꯑꯩꯗꯤ ꯉꯔꯥꯡ ꯁꯤꯜꯂꯤꯉꯩꯩꯅ ꯀꯥꯎꯔ ꯉꯁꯤ ꯉꯁꯤ ꯑꯃ ꯋꯥꯠꯂꯝꯃꯕ
ꯂꯣꯏꯔꯕꯣ
ꯔꯦ ꯑꯃꯇꯪ ꯉꯥꯏꯔꯦ
ꯇꯦꯁ ꯑꯃꯔ ꯅꯠꯇ꯭ꯔꯒ
ꯅꯃꯝ ꯅꯝꯃꯝꯃꯦ ꯉꯁꯤꯗꯤ
ꯐꯔꯦꯅꯦ
ꯑ ꯍꯣꯏ ꯍꯣꯏ ꯑꯗꯨꯗꯤꯈꯤ ꯅꯪꯁꯨ ꯑꯩ ꯀꯥ ꯇꯧꯁꯦ ꯇꯣꯏ ꯇꯧꯔ ꯁꯤꯜꯂꯣ ꯐꯖꯅꯥ ꯑꯗꯣ ꯑꯩꯁꯨ ꯊꯝꯃꯒꯦ ꯑꯗꯨꯒ ꯐꯖꯅ ꯍꯌꯦꯡ ꯋꯥꯔꯤ ꯁꯥꯟꯅꯔꯁꯦ ꯐꯖꯅ ꯇꯨꯝꯃꯣ ꯒ꯭ꯌꯥꯟ ꯇꯥꯅ
ꯒꯨꯗ ꯅꯥꯏꯠ
ꯒꯨꯗ ꯅꯥꯏꯇ ꯒꯨꯗ ꯅꯥꯏꯇ